ꯑꯧ ꯃꯔꯨꯞ ꯇꯥꯔꯕꯣ
ꯇꯥꯏ ꯇꯥꯏ ꯇꯥꯔꯦ꯫
ꯑꯣ ꯅꯨꯡꯉꯥꯏꯔꯤꯀꯣ
ꯅꯨꯡꯉꯥꯏꯔꯤ ꯅꯪꯗꯤ
ꯑꯩꯁꯨ ꯅꯨꯡꯉꯥꯏꯔꯤ
ꯍꯧꯖꯤꯛꯀꯥꯟꯁꯤꯕꯨ ꯀꯃꯥꯏ ꯀꯃꯥꯏꯅ ꯂꯩꯔꯤꯒꯦ꯫
ꯍꯧꯖꯤꯛꯀꯥꯟꯁꯦ ꯑꯗꯨꯝ ꯂꯩꯔꯤ ꯈꯔ ꯆꯥꯔꯒ ꯑꯗꯨꯝ ꯆꯥꯔꯒ ꯈꯔ ꯑꯃꯨꯛ ꯄꯣꯊꯥ ꯑꯗꯒꯤ ꯑꯩꯁꯦ ꯍꯧꯖꯤꯛ ꯑꯗꯨꯝ ꯀꯩꯅꯣ ꯍꯥꯏꯇꯥꯔꯦꯅꯦ ꯃꯇꯝꯁꯦ ꯑꯗꯨꯝ ꯀꯩꯅꯣ ꯈꯤꯇꯪ ꯐ꯭ꯔꯤꯁꯨ ꯑꯣꯏꯕ ꯍꯥꯏ ꯇꯥꯔꯦꯀꯣ ꯑꯩꯁꯦ ꯑꯦꯛꯖꯥꯝ ꯑꯃꯁꯨ ꯂꯣꯏꯈꯤꯕ ꯑꯗꯨꯒꯤ ꯈꯤꯇꯪ ꯋꯥꯈꯟꯁꯦ ꯈꯤꯇꯪ ꯔꯤꯂꯦꯛꯁ ꯇꯧꯒꯦꯅ ꯇꯧꯔꯒ ꯑꯩꯁꯦ ꯍꯧꯖꯤꯛꯀꯥꯟꯗꯤ ꯈꯤꯇꯪ ꯅꯨꯡꯉꯥꯏꯊꯣꯛꯑꯒ ꯂꯩ ꯍꯥꯏꯇꯥꯔꯦꯅꯦ ꯅꯨꯡꯉꯥꯏꯊꯣꯛꯄ ꯍꯥꯏꯗꯤ ꯄꯣꯊꯥꯔꯒ ꯂꯩ ꯍꯥꯏꯇꯥꯔꯦꯅꯦ
ꯑꯣ ꯑꯗꯨꯃꯥꯏꯅ ꯐꯔꯤ ꯂꯩꯊꯣꯛꯄꯁꯨ ꯐꯩꯗ ꯍꯥꯏꯗꯤ ꯃꯇꯝ ꯈꯔ ꯋꯥꯊꯣꯛꯎꯔꯒ ꯅꯨꯡꯉꯥꯏ ꯅꯨꯡꯉꯥꯏꯅ ꯂꯩꯊꯣꯛꯄꯁꯤꯁꯨ ꯐꯩ ꯑꯗꯨꯝ ꯋꯥ ꯂꯩꯔꯒꯗꯤ ꯃꯤꯁꯦ
ꯅꯪꯒꯤ ꯊꯕꯛꯇꯤ ꯀꯃꯥꯏꯅ ꯇꯧꯔꯤꯒꯦ
ꯑꯩ ꯊꯕꯛ ꯁꯨꯝ ꯂꯩꯔꯤꯗ ꯍꯥꯟꯅꯩ ꯍꯥꯃꯨ ꯍꯥꯃꯨ
ꯑ‌ꯣ
ꯀꯩꯁꯨ ꯍꯣꯡꯗ꯭ꯔꯤꯕ
ꯀꯔꯤ ꯇꯧꯋꯦꯕ
ꯀꯩꯁꯨ ꯍꯣꯡꯕ ꯂꯩꯇꯦ ꯍꯥꯟꯅꯩ ꯁꯨꯝ ꯍꯥꯃꯨ ꯍꯥꯃꯨꯨ ꯂꯩꯔꯤꯕ
ꯑꯣ ꯑꯗꯨꯝ ꯊꯕꯛ ꯇꯧꯐꯝꯗꯤ ꯑꯗꯨꯝ ꯅꯨꯡꯉꯥꯏꯕ ꯅꯠꯇ꯭ꯔꯣ
ꯊꯕꯛ ꯇꯧꯐꯝ ꯍꯧꯖꯤꯛꯐꯥꯎꯒꯤꯗꯤ ꯅꯨꯡꯉꯥꯏꯔꯤ ꯁꯨꯝ ꯍꯥꯏꯗꯤ ꯃꯥꯏ ꯆꯥꯟꯅꯕ ꯃꯤ ꯑꯗꯨꯝ ꯃꯌꯥꯝ ꯌꯥꯎꯋꯦꯕ ꯍꯥꯏꯗꯤ ꯊꯕꯛ ꯇꯧꯃꯤꯟꯅꯕ ꯍꯥꯏꯁꯤꯗꯤ ꯑꯃ ꯑꯃ ꯃꯥꯏ ꯆꯥꯟꯅꯗ꯭ꯔꯒꯗꯤ ꯅꯨꯡꯉꯥꯏꯇꯦ
ꯍꯣꯏ ꯑꯃꯒ ꯑꯃꯒ ꯀꯩꯅꯣ ꯍꯥꯏꯗꯤ ꯎꯝ ꯃꯇꯦꯡ ꯄꯥꯡꯅꯕ ꯍꯥꯏꯗ꯭ꯔ ꯀꯣꯄꯔꯦꯁꯟ ꯄꯤꯅꯗꯔꯒꯗꯤ ꯑꯃꯨꯛ ꯅꯨꯡꯉꯥꯏꯇꯕ ꯑꯣꯏꯗꯣꯏꯅꯦꯕꯀꯣ ꯍꯣꯏ
ꯍꯧꯖꯤꯛ ꯐꯧꯒꯤꯗꯤ ꯁꯨꯝ ꯅꯨꯡꯉꯥꯏꯔꯤ ꯍꯥꯏꯗꯤ ꯑꯩꯒ ꯈꯪꯅꯕ ꯃꯤꯁꯨ ꯈꯔ ꯌꯥꯎꯕꯅꯤꯅꯅꯦ
ꯍꯣꯏ ꯍꯣꯏ
ꯐꯖꯅ ꯅꯨꯡꯉꯥꯏ ꯂꯩꯔꯤ
ꯀꯔꯤ ꯀꯩꯅꯣ ꯀꯔꯤ ꯎꯝ ꯊꯕꯛꯅꯣꯕ ꯅꯪꯅ ꯇꯧꯔꯤꯁꯦ ꯍꯥꯏꯗꯤ ꯁꯨꯝ ꯂꯩꯗꯅ ꯑꯥ ꯀꯃꯥꯏꯅ ꯇꯧꯕ ꯊꯕꯛ ꯑꯣꯏꯗꯣꯏꯅꯣ ꯍꯥꯏꯗꯤ ꯑꯗꯨꯝ ꯀꯩꯅꯣꯒꯨꯝꯕꯗ ꯀꯝꯄꯨꯇꯔꯒꯨꯝꯕꯗ ꯇꯧꯕ ꯊꯕꯛ ꯑꯣꯏꯗꯣꯏꯔꯥ ꯅꯠꯇ꯭ꯔꯒꯅ ꯑꯩꯈꯣꯏꯒꯤ ꯎꯝ ꯀꯩꯅꯣꯒꯨꯝꯕ ꯑꯩꯈꯣꯏꯒꯤ ꯀꯩꯅꯣꯒꯨꯝꯕ ꯂꯩꯗꯅ ꯗꯨ ꯗꯨꯀꯥꯟꯒꯨꯝꯕ ꯍꯥꯏꯗꯣꯏꯔꯥ ꯀꯦꯐꯦꯒꯨꯝꯕ ꯑꯣꯏꯔꯁꯨ
ꯍꯣꯏ ꯄꯨꯟꯅ ꯗꯨꯀꯥꯟ ꯑꯣꯏꯅ ꯌꯥꯎꯃꯤꯟꯅꯕꯅꯦ
ꯍꯣꯏ
ꯀꯩꯅꯣ ꯑꯥ ꯗꯨꯀꯥꯟ ꯍꯥꯏꯁꯦ ꯑꯩꯈꯣꯏꯅ ꯁꯝꯅ ꯍꯥꯏꯔꯕꯗ ꯐꯥꯔꯃꯥꯁꯤ ꯂꯩꯔꯦꯗꯅ ꯐꯥꯔꯃꯥꯁꯤ ꯐꯥꯔꯃꯥꯁꯤ ꯐꯝꯕ ꯃꯤꯁꯤꯡꯅ ꯑꯇꯣꯞꯄꯗꯒꯤ ꯀꯩꯅꯣ ꯇꯧꯔꯛꯑꯒ ꯃꯣꯏꯅ ꯀꯩꯅꯣ ꯑꯥ ꯇꯦꯛꯁ ꯀꯛꯄ ꯈꯣꯠꯄ ꯀꯩꯅꯣ ꯀꯛꯄ ꯃꯌꯥꯝ ꯂꯩꯗꯅ
ꯍꯣꯏ
ꯑꯗꯨꯝꯕꯒꯤꯁꯨ ꯂꯩꯔꯦ ꯑꯗꯨ ꯑꯩꯈꯣꯏꯁꯤꯅ ꯑꯃꯨꯛ ꯎꯝ ꯑꯩꯈꯣꯏꯁꯤꯅ ꯑꯃꯨꯛ ꯀꯩ ꯑꯥ ꯐꯖꯅ ꯅꯪꯅ ꯈꯪꯅꯕ ꯍꯥꯏꯕꯗ ꯀꯃꯥꯏꯅ ꯍꯥꯏꯅꯤ ꯑ ꯁꯝꯅ ꯍꯥꯏꯔꯕꯗ ꯈ‌ꯣꯏ ꯒꯔ‌ꯣ ꯒꯔꯣꯁꯔꯤ ꯄꯣꯠꯁ‌ꯦ
ꯍꯣꯏ
ꯒ꯭ꯔꯣꯁꯔꯤ ꯄꯣꯠ ꯌꯣꯟꯅꯔꯤꯕꯁꯤꯡꯁꯦ
ꯎꯝ
ꯑꯁꯨꯃꯥꯏꯅ ꯍꯥꯏꯗꯤ ꯗꯨꯀꯥꯟ ꯑꯆꯧꯕ ꯑꯃ ꯐꯝꯃꯒ ꯇꯧꯕꯗꯨ ꯃꯉꯥꯏꯔꯦ ꯗꯨꯃꯥꯏꯅ ꯇꯧꯕꯗꯣ
ꯑꯣ ꯑꯣ ꯌꯥꯝ ꯐꯩ ꯌꯥꯝ ꯐꯩ ꯇꯧꯁꯤꯟꯒꯗꯕꯅꯦ ꯑꯗꯨ ꯃꯇꯝ ꯂꯩꯔꯤꯉꯩ ꯍꯣꯠꯅꯕꯗꯤ ꯂꯦꯞꯄ ꯌꯥꯗꯦ ꯅꯠꯇ꯭ꯔꯥ
ꯃꯥꯅꯦ
ꯑꯗꯨꯒ ꯀꯩꯅꯣ ꯑꯩꯈꯣꯏꯒꯤ ꯍꯧꯖꯤꯛꯀꯥꯟꯗꯤ ꯑꯗꯨꯝ ꯑꯥ ꯀꯩꯅꯣꯗ ꯎꯝ ꯑꯣꯟꯂꯥꯏꯟꯒꯨꯝꯕꯗꯁꯨ ꯄꯣꯠꯀꯁꯨ ꯌꯣꯟꯅꯕꯁꯨ ꯂꯩꯌꯦꯗꯅꯀꯣ
ꯑꯗꯨꯃꯥꯏꯅ ꯑꯣꯟꯂꯥꯏꯟꯗꯁꯨ ꯌꯣꯟꯅꯩ
ꯍꯣꯏ ꯑꯗꯨꯝꯕꯁꯨ ꯍꯧꯖꯤꯛꯀꯥꯟꯗꯤ ꯌꯥꯝꯅ ꯌꯥꯝꯅ ꯀꯩꯅꯣ ꯇꯧꯅꯔꯦ ꯍꯥꯏ ꯍꯥꯏꯇꯥꯔꯦꯅꯦ ꯌꯥꯝꯅ ꯑꯗꯨꯝꯕꯗꯣ ꯌꯥꯝꯅ ꯍꯧꯖꯤꯛꯀꯥꯟꯗꯤ ꯀꯟꯅ ꯇꯧ ꯈꯠꯅꯔꯤ ꯀꯩꯅꯣ ꯍꯥꯏꯗꯤ ꯃꯤꯁꯦ ꯃꯇꯝ ꯂꯩꯔꯛꯇꯦꯗꯅꯀꯣ
ꯃꯥꯅꯦ
ꯍꯥꯏꯗꯤ ꯀꯩꯊꯦꯜꯒꯨꯝꯕ ꯀꯥꯔꯒ ꯂꯩꯕꯒꯤ ꯄꯣꯠ ꯆꯩ ꯂꯩꯕꯒꯤ ꯑꯩꯈꯣꯏ ꯃꯇꯝ ꯂꯩꯔꯛꯇꯕꯁꯦ
ꯎꯝ
ꯆꯒꯤꯅꯦꯕ ꯁꯤꯒꯨꯝꯕꯁ ꯂꯥꯛꯏꯁꯦ ꯐꯕꯁꯨ ꯂꯩ ꯀꯅ ꯀꯥꯟꯅꯕꯁꯨ ꯂꯩ ꯀꯥꯟꯅꯗꯕꯁꯨ ꯂꯩ ꯍꯥꯏꯇꯥꯔꯦꯅꯦ
ꯑ ꯃꯥꯅꯤ
ꯑꯗꯣ ꯀꯥꯡꯁꯨ ꯌꯧꯁꯤꯜꯂꯛꯀꯗꯣꯔꯦ ꯀꯥꯡꯒꯤꯗꯤ ꯑꯗꯨꯝ ꯀꯩꯅꯣꯒꯨꯝꯕꯒ ꯍꯥꯏꯗꯤ ꯇꯧꯒꯗꯕ ꯁꯨꯝ ꯀꯣꯏꯕ ꯆꯠꯄꯒꯨꯝꯕ ꯅꯠꯇ꯭ꯔꯒꯁꯨ ꯇꯧꯒꯦꯅ ꯈꯟꯕ ꯎꯅꯒꯦꯅ ꯈꯟꯕ ꯃꯤꯒꯨꯝꯕꯒ ꯂꯩꯇꯕꯣ
ꯎꯅꯒꯦꯅ ꯈꯟꯕꯁꯦ ꯎꯅꯒꯦꯅ ꯈꯟꯕꯗꯤ ꯈꯪꯗ꯭ꯔꯦ ꯑꯗꯣ ꯀꯩꯅꯣ ꯀꯣꯏꯕꯗꯤ ꯆꯠꯀꯅꯤ ꯅꯕꯨꯅ ꯑꯗꯨꯗꯨꯅ ꯈꯪꯗ꯭ꯔꯦ ꯀꯣꯏꯕꯕꯨꯗꯤ ꯆꯠꯀꯅꯤ
ꯎꯝ ꯀꯣꯏꯕ ꯆꯦꯄ ꯍꯥꯏ ꯏꯃꯥꯟꯅꯕ ꯃꯌꯥꯝꯒ ꯀꯣꯏꯕ ꯆꯠꯇꯣꯢꯔ ꯑꯗ ꯀꯩꯅꯣꯒ ꯈꯦꯆꯤꯒ ꯀꯩꯅꯣ ꯆꯥꯕ ꯆꯠꯇꯣꯔꯤꯔꯥ
ꯑꯗꯨꯃꯥꯏꯅ ꯆꯠꯀꯅꯤ ꯎꯝ ꯀꯦꯖꯤ ꯆꯥꯕ
ꯑꯗꯒꯤ ꯀꯩꯅꯣ ꯑꯗꯨꯝ ꯏꯃꯥꯟꯅꯕ ꯈꯦꯇꯤꯒꯨꯝꯕꯒ ꯍꯧꯔꯒ ꯑꯗꯨꯝ ꯀꯩꯅꯣ ꯇꯧꯕꯁꯨ ꯂꯩꯗꯅꯀꯣ ꯃꯤꯒ ꯑꯗꯨꯝ ꯏꯟꯚꯥꯏꯠ ꯇꯧꯕ ꯂꯥꯛꯑꯣ ꯉꯁꯤꯗꯤ ꯑꯩꯈꯣꯏꯗ ꯈꯦꯁꯤꯤ ꯆꯥꯁꯤ ꯀꯥꯏꯅ ꯍꯥꯏꯕ ꯑꯗꯨꯃꯥꯏꯅꯒ ꯎꯝ ꯂꯩꯗꯣꯔꯤꯕ꯭ꯔꯥ
ꯏꯃꯥꯟꯅꯕ ꯑꯃꯗꯤ ꯂꯩ ꯕꯥꯃꯣꯟ
ꯑꯥꯎ ꯍꯣꯏ
ꯑꯗꯣ ꯍꯥꯏꯗꯤ ꯃꯣꯏꯅ ꯀꯧꯔꯦꯅ ꯑꯩꯈꯣꯏꯁꯨ ꯆꯠꯄꯨꯗꯤ ꯆꯠꯀꯅꯤꯕ
ꯍꯣꯏ
ꯆꯠꯂꯒꯁꯨ ꯀꯩ ꯀꯩꯅꯣ ꯈꯔ ꯄꯨꯕꯤꯗ꯭ꯔꯒꯗꯤ ꯅꯨꯡꯉꯥꯏꯇꯦꯗꯅ ꯍꯥꯏ ꯐ꯭ꯔꯤꯁꯦ ꯆꯥꯕ ꯈꯣꯠꯄ ꯀꯥꯏꯁꯤꯗꯤ ꯆꯥꯕꯨꯗꯤ ꯂꯣꯏ ꯆꯥꯅꯩꯅꯦ ꯑꯗꯨꯏꯁꯨ ꯅꯨꯡꯉꯥꯏꯇꯅ
ꯑꯗꯨ ꯀꯩꯅꯣ ꯍꯧꯖꯤꯛꯀꯥꯟꯗꯤ ꯑꯗꯨ ꯀꯩꯅꯣꯗꯁꯨ ꯊꯝꯕꯥꯜꯒꯨꯝꯕ ꯊꯝꯖꯩꯒꯨꯝꯕꯒꯁꯨ ꯌꯥꯝ ꯊꯣꯛꯑꯝꯕꯅꯤ
ꯎꯝ ꯊꯣꯛꯑꯦ ꯐꯖꯅ ꯃꯣꯏꯔꯥꯡꯂꯣꯝ ꯁꯥꯏꯠꯇꯅ ꯍꯦꯜꯂꯦ
ꯑꯣ ꯑꯗꯒꯤ ꯀꯩꯅꯣ ꯀꯩꯅꯣ ꯀꯤꯍꯣꯝꯁꯨ ꯍꯧꯖꯤꯛꯀ
ꯀꯤꯍꯣꯝ ꯎꯝ ꯀꯤꯍꯣꯝ ꯐꯖꯅ ꯍꯥꯎꯅꯔꯦ ꯍꯧꯖꯤꯛ ꯃꯌꯥꯝ
ꯑ ꯀꯤꯍꯣꯝꯒꯁꯨ ꯍꯥꯎꯕ ꯃꯇꯝ ꯎꯝ ꯍꯥꯎꯕꯅꯦ ꯆꯥꯕꯨ ꯆꯥꯅꯤꯡꯉꯦ ꯍꯥꯏꯗꯤ ꯑꯩꯈꯣꯏꯒꯤ ꯀꯩꯅꯣ ꯑꯩꯈꯣꯏꯒꯤ ꯌꯨꯝꯒꯤ ꯀꯩꯅꯣꯒꯤ ꯍꯣꯝꯗꯨꯗꯤ ꯃꯍꯤꯒ ꯆꯥꯝ ꯊꯣꯛꯑꯒ ꯌꯥꯝ ꯊꯨꯝꯕꯗꯣ
ꯎꯝ ꯑꯗꯣ ꯅꯪꯗꯤ ꯀꯃꯥꯏꯅ ꯇꯧꯕ ꯅꯪꯗꯤ ꯄ꯭ꯂꯥꯟ ꯂꯩꯇ꯭ꯔꯣ
ꯍꯥꯥ
ꯅꯪꯗꯤ ꯍꯟꯗꯛ ꯀꯥꯡꯒꯤ ꯄ꯭ꯂꯥꯟ ꯂꯩꯇ꯭ꯔꯣ
ꯑꯩꯁꯦ ꯀꯩꯅꯣꯗ ꯌꯨꯝꯗ ꯂꯩꯇꯦ ꯑꯗꯨꯅ ꯀꯥꯡꯒꯤ ꯄ꯭ꯂꯥꯟ ꯍꯥꯏꯁꯦ ꯑꯗꯨꯝ ꯁ꯭ꯋꯥꯏꯗ ꯀꯩꯅꯣꯒꯨꯝꯕ ꯑꯃꯗꯤ ꯑꯍꯥꯎꯕ ꯑꯃꯗꯤ ꯆꯥꯔꯅꯤ ꯑꯍꯥꯎꯕ ꯍꯥꯏꯁꯦ ꯑꯗꯨꯝ ꯈꯦꯆꯤ ꯑꯃꯗꯤ ꯗꯤ ꯍꯧꯔꯅꯤ ꯑꯩꯈꯣꯏꯁꯨ ꯈꯔ ꯃꯥꯜꯍꯟꯅꯕ ꯍꯥꯏꯇꯥꯔꯦꯅꯦꯀꯣ
ꯐꯦꯇꯤ ꯑꯃ ꯍꯧꯔꯅꯤ ꯎꯇꯤ ꯑꯃ ꯊꯣꯡꯉꯅꯤ ꯑꯗꯒꯤ ꯄꯀꯧꯣꯔꯥ ꯑꯃ ꯊꯣꯡ ꯇꯥꯔꯦ ꯑꯗꯨꯒ
ꯑꯗꯣ ꯑ ꯀꯥꯡ ꯃꯇꯝ ꯅꯠꯇꯕꯤꯗ ꯀꯤꯔꯖꯤꯤ ꯆꯥꯕꯒ ꯀꯥꯡ ꯃꯇꯝꯗ ꯀꯤꯔꯖꯤꯤ ꯆꯥꯒ ꯈꯤꯇꯪ ꯃꯍꯥꯎ ꯈꯦꯠꯅꯕ ꯃꯥꯥꯎꯗꯤ ꯆꯞ ꯃꯥꯟꯅꯗꯣꯏꯅꯦꯕꯀꯣ
ꯍꯣꯏ ꯍꯣꯏ ꯈꯦꯠꯅꯩꯌꯦ ꯈꯦꯠꯅꯩꯌꯦ ꯁꯤꯒꯤꯁꯦ ꯑꯗꯨꯅꯦ ꯑꯩꯅ ꯑꯩꯅ ꯍꯥꯏꯔꯤꯁꯦ ꯑꯗꯨꯝ ꯃꯇꯝ ꯃꯇꯝꯁꯤꯒꯤ ꯑꯩꯈꯣꯏꯒꯤ ꯃꯇꯝꯒꯤ ꯍꯥꯎꯕ ꯍꯥꯏꯕ ꯑꯃ ꯂꯩꯗꯅꯀꯣ ꯅꯤꯡꯊꯝꯊꯥꯗꯅ ꯑꯩꯈꯣꯏꯒꯤ ꯍꯪꯒꯥꯝꯒꯨꯕ ꯊꯣꯡꯕ ꯆꯥꯕ ꯌꯥꯝ ꯍꯥꯎꯋꯤꯗꯅꯀꯣ
ꯑꯥ
ꯑꯗꯒꯤ ꯀꯥꯂꯦꯟ ꯊꯥꯗꯅ ꯑꯆꯝꯕ ꯆꯥꯕ ꯍꯥꯎꯋ ꯑꯗꯒꯤ ꯅꯤꯡꯊꯝ ꯊꯥꯗꯅ ꯑꯃꯨꯛꯁ ꯎꯟ ꯁꯥꯒꯨꯝꯕ ꯀꯩꯅꯣꯒꯨꯝꯕ ꯊꯥꯎꯒꯨꯝꯕ ꯆꯥꯕꯁꯦ ꯑꯃꯨꯛ ꯍꯥꯎꯋꯤꯗꯅꯀꯣ
ꯎꯝ
ꯑꯗꯣ ꯀꯥꯡꯒꯤ ꯃꯇꯝꯁꯤꯗꯅ ꯑꯃꯨꯛ ꯈꯦꯆꯤꯁꯦ ꯈꯪꯗꯦ ꯁꯤꯁꯦ ꯀꯩ ꯃꯅꯝꯅ ꯍꯥꯏꯗꯣꯔꯤꯔꯥ ꯑꯗꯒꯤ ꯑꯩꯈꯣꯏꯒꯤ ꯀꯩꯒꯤꯅꯣ ꯃꯔꯝ ꯑꯃꯗꯤ ꯑꯁꯈꯪ ꯑꯗꯨꯝ ꯑꯩꯈꯣꯏꯅ
ꯑꯗꯣꯍ ꯑꯁꯤꯗꯤ ꯑꯍꯜ ꯑꯍꯜ ꯂꯃꯟꯅ ꯇꯧꯔꯝꯕꯅꯤꯗ ꯑꯩꯈꯣꯏꯅ ꯈꯪꯕ ꯌꯥꯔꯔꯣꯏꯁꯤꯗꯤ
ꯍꯣꯏ ꯑꯍꯜ ꯂꯃꯟꯅꯁꯨ ꯑꯣꯏꯔꯒꯁꯨ ꯑꯗꯒꯤ ꯀꯩꯅꯣꯁꯤ ꯇꯧꯋꯤꯗꯅ ꯍꯥꯏꯗꯤ ꯑꯩꯈꯣꯏꯒꯤ ꯄ꯭ꯔꯀꯤꯇꯤꯅ ꯑꯗꯨꯝ ꯍꯥꯏꯗꯤ ꯄꯨꯔꯛꯏꯉꯦꯕ ꯁꯤꯒꯤ ꯀꯩꯅꯣꯁꯦ ꯃꯇꯝ ꯅꯨꯡꯁꯤꯠ ꯅꯨꯡ ꯆꯥ ꯑꯗꯒꯤ ꯄꯥꯝꯕꯤꯒꯤ ꯀꯩꯅꯣ ꯍꯥꯏꯇꯥꯔꯦꯅꯦ ꯃꯍꯥꯎ ꯑꯗꯨꯝꯕ ꯃꯌꯥꯝꯁꯦ ꯃꯇꯝ ꯃꯇꯝꯒꯤ ꯑꯗꯨꯝ ꯑꯍꯥꯎꯕ ꯑꯗꯨ ꯆꯥꯅꯕ ꯃꯇꯝ ꯑꯃꯗꯤ ꯄꯤꯔꯤꯕ ꯑꯩꯈꯣꯏꯗ
ꯎꯝ
ꯑꯗꯒꯤ ꯍꯧꯖꯤꯛ ꯀꯩꯅꯣꯁꯨ ꯎꯁꯣꯏ ꯎꯁꯣꯏ ꯍꯥꯏꯔꯁꯨ ꯎꯁꯣꯏ ꯎꯁꯨꯁꯦ ꯑꯗꯨꯝ ꯆꯣꯡꯉꯒ ꯂꯩꯇꯦꯗꯅꯀꯣ ꯀꯣ ꯁꯤꯒꯤ ꯃꯇꯝꯁꯤꯗꯅ ꯍꯦꯟꯅ ꯑꯅꯧꯕ ꯆꯣꯡꯕ ꯑꯣꯏꯗꯅ ꯑꯗꯨꯒꯤ ꯑꯅꯧꯕ ꯆꯣꯡꯈꯠꯂꯛꯄꯗꯨꯅꯦꯕ ꯑꯃꯨꯛ ꯍꯥꯎꯔꯤꯁꯤꯅ
ꯑꯗꯣ ꯆꯥꯛ ꯌꯦꯟꯖꯥꯡꯁꯦ ꯏꯪꯊꯝꯊꯥꯅꯗꯤ ꯏꯪꯊꯝꯊꯥꯗꯅꯗꯤ ꯍꯦꯜꯂꯤ ꯍꯥꯎꯕꯁꯦ
ꯍꯣꯏ ꯏꯪꯊꯝꯊꯥꯔꯗꯤ ꯍꯦꯜꯂꯦ ꯍꯥꯎꯕ ꯑꯩꯈꯣꯏꯒꯤ ꯀꯩꯅꯣꯒꯨꯝꯕꯀꯣ ꯑꯩꯅ ꯍꯥꯏꯔꯤꯁꯦ ꯍꯪꯒꯥꯝꯒꯨꯝꯕꯒ ꯊꯣꯡꯉꯒ ꯌꯣꯡꯆꯥꯛ ꯁꯤꯡꯖꯨ ꯑꯃꯒ ꯇꯧꯔꯒꯗꯤ ꯌꯥꯝ ꯍꯥꯎꯕꯗꯣ ꯑꯗꯣ ꯍꯧꯖꯤꯛ ꯍꯪꯒꯥꯝ ꯊꯣꯡꯉꯒ ꯌꯣꯡꯆꯥꯛꯁꯤꯡꯖꯨ ꯍꯥꯏꯁꯤꯁꯨ ꯍꯧꯖꯤꯛꯇꯤ ꯆꯥꯅꯤꯡꯗꯦꯗꯅꯀꯣ ꯍꯧꯖꯤꯛꯇꯤ ꯁꯥꯕꯅꯤꯅ
ꯑꯗꯨꯅꯦ ꯅꯣꯏ ꯑꯗꯨꯗꯤ ꯍꯧꯖꯤꯛꯇꯤ ꯀꯩꯅꯣ ꯀꯃꯥꯏ ꯀꯃꯥꯏ ꯌꯦꯟꯁꯥꯡꯒꯨꯝꯕꯗꯤ ꯀꯩꯀꯩ ꯐꯪꯒꯦ
ꯌꯦꯟꯁꯥꯡꯒꯝꯕꯁꯦ ꯍꯧꯖꯤꯛꯁꯦ ꯍꯥꯏꯗꯤ ꯑꯗꯨꯝ ꯐꯪꯗꯤꯦꯕꯨ ꯂ ꯐꯪꯉꯤꯗ ꯐꯪꯗꯕ ꯍꯥꯏꯕꯨ ꯑꯩꯈꯣꯏꯒꯤ ꯁꯥ ꯌꯦꯟꯗ ꯃꯉꯥꯏꯔꯦ ꯍꯥꯏꯗꯤ ꯌꯦꯟ ꯅꯨꯡ ꯐꯪꯉꯒꯁꯨ ꯍꯥꯏꯗꯤ ꯁꯟꯒꯨꯝꯕ ꯂꯩꯗꯅ ꯑꯇꯣꯞꯄ
ꯎꯝ
ꯃꯇꯝ ꯅꯨꯡꯊꯟ ꯑꯩ ꯄꯤꯛꯅꯤꯡꯅꯨꯡ ꯈꯔ ꯐꯪꯕ ꯋꯥꯠꯂꯦ
ꯑꯣ ꯍꯣꯏ ꯑꯗꯨ ꯏꯟꯁꯥꯡ ꯅꯥꯄꯤꯗꯤ ꯍꯧꯖꯤꯛ ꯀꯅꯣ ꯃꯔꯥꯡ ꯀꯥꯏꯅꯁꯦ ꯍꯥꯏꯗꯤ ꯀꯔꯝꯕꯅ ꯍꯦꯟꯅ ꯌꯥꯝꯅ ꯊꯣꯛꯀꯦ ꯍꯧꯖꯤꯛ
ꯏꯆꯥꯟꯄꯤꯖꯦ ꯍꯋꯥꯏ ꯅꯣꯡ ꯍꯋꯥꯏꯒꯨꯝꯕ
ꯍꯋꯥꯏ ꯍꯥꯏꯁꯦ ꯑꯃ ꯑꯩꯈꯣꯏꯒꯤ ꯍꯋꯥꯏ ꯑꯁꯥꯡꯕꯤ ꯑꯗꯒꯤ ꯄꯣꯡ ꯍꯋꯥꯏ ꯍꯣꯏ ꯍꯣꯏ ꯄꯣꯡ ꯍꯋꯥꯏ ꯁꯨꯝꯕ ꯃꯇꯝ ꯑꯣꯏꯗꯣꯏꯔꯥ
ꯃꯥꯅꯦ ꯑꯗꯨꯝꯕ ꯃꯇꯝ
ꯑꯣ ꯑꯗꯒꯤ ꯍꯧꯖꯤꯛꯁꯤꯦ ꯀꯩꯅꯣꯁꯨ ꯊꯣꯛꯑꯝꯃꯅꯤ ꯑꯩꯅ ꯈꯟꯕꯗ ꯊꯥꯡꯖꯤꯡ
ꯑꯣ ꯊꯥꯡꯖꯤꯡ ꯆꯨꯝꯃꯦ ꯊꯥꯡꯖꯤꯡ ꯊꯣꯛꯑꯦ
ꯑꯗꯒꯤ ꯀꯩꯅꯣ ꯑꯗꯒꯤ ꯁꯦꯕꯣꯠ ꯊꯥꯡꯖꯤꯡ ꯏꯔꯣꯝꯕ ꯑꯗꯒꯤ ꯄꯥꯟꯒꯨꯝꯕꯗꯤ ꯊꯣꯛꯑꯝꯗꯧ ꯃꯥꯟꯗꯦ
ꯃꯥꯁꯦ ꯍꯧꯖꯤꯛ ꯊꯣꯛꯄꯨꯗꯤ ꯊꯣꯛꯑꯦ ꯌꯥꯝ ꯀꯟꯅ ꯌꯣꯟꯅꯗꯕ
ꯍꯣꯏ ꯄꯥꯟꯁꯤꯅ ꯑꯩꯈꯣꯏꯒꯤ ꯑꯃꯨꯛ ꯀꯩꯅꯣ ꯃꯇꯝꯗ ꯑꯣꯏꯗꯅꯀꯣ ꯅꯤꯡꯅꯤꯉꯣꯜ ꯆꯥꯛꯀꯧꯕ ꯃꯇꯝꯗꯒꯗꯤ ꯄꯥꯟꯁꯦ ꯌꯥꯝꯅ ꯊꯣꯛꯑꯦꯗꯅ ꯃꯔꯥꯡ ꯀꯥꯏꯅ ꯑꯗꯨꯝꯕ ꯃꯇꯝꯗ ꯑꯣꯏꯗꯣꯏꯅꯦꯕ
ꯍꯧꯖꯤꯛꯇꯤ ꯑꯗꯨꯝ ꯈꯣꯡꯗ꯭ꯔꯨꯝꯒꯨꯝꯕ ꯃꯥꯏꯔꯦꯟꯒꯨꯝꯕꯩ ꯃꯇꯝꯁꯨ ꯑꯣꯏꯕꯗꯤ ꯃꯥꯜꯂꯦ
ꯎꯝ
ꯑꯩꯈꯣꯏ ꯁꯤꯗꯗꯤ ꯀꯩꯅꯣ ꯌꯥꯝ ꯊꯣꯛꯑꯦꯕ ꯈꯣꯡꯗ꯭ꯔꯨꯝꯒꯨꯝꯕ ꯃꯥꯏꯔꯦꯟꯒꯨꯝꯕ ꯈꯃꯦꯅ ꯑꯁꯤꯟꯕꯤ
ꯎꯝ ꯈꯪꯗꯦ ꯍꯧꯖꯤꯛꯁꯦ ꯊꯣꯛꯑꯦ ꯍꯥꯏꯕꯅꯦ ꯏꯇꯣꯝꯇ ꯂꯩꯕꯅꯤꯅ ꯆꯥꯕꯁꯦ ꯌꯥꯝ ꯐꯖꯅ ꯆꯥꯗ꯭ꯔꯦ ꯑꯗꯨꯅꯤ ꯑꯩ ꯃꯤ ꯃꯌꯥꯝ ꯂꯩꯃꯤꯟꯅꯕꯁꯤ ꯃꯥꯟꯅꯗꯦ ꯑꯗꯨꯅ
ꯍꯣꯏ
ꯊꯥꯕꯗ ꯈꯤꯇꯪꯗꯕꯨꯛ ꯊꯣꯡꯉꯁꯨ ꯃꯌꯥꯝꯕꯨ ꯊꯣꯡꯉꯁꯨ
ꯍꯣꯏ ꯍꯣꯏ ꯍꯥꯎꯅ ꯍꯥꯎꯅ ꯆꯥꯊꯣꯛꯑꯣ ꯆꯥꯗ꯭ꯔꯒꯗꯤ ꯑꯃꯨꯛ ꯏꯁꯥꯁꯨ ꯑꯃꯨꯛ ꯁꯣꯛꯂꯛꯇꯣꯏꯅꯦ ꯄꯥꯡꯍꯟ ꯍꯜꯂꯛꯇꯣꯏꯅꯦ
ꯍꯣꯏ ꯍꯣꯏ ꯍꯣꯏ ꯑꯗꯨꯗꯤ ꯐꯖꯅ ꯂꯩꯊꯣꯛꯑꯣ ꯅꯪꯁꯨ
ꯍꯣꯏ ꯍꯣꯏ ꯎꯝ ꯐꯔꯦ ꯐꯔꯦ ꯊꯝꯃꯒꯦꯀꯣ ꯑꯗꯨꯗꯤ
ꯍ ꯍꯣꯏ ꯎꯝ
ꯇꯥꯕ꯭ꯔꯣ
ꯑꯣ ꯑꯩ ꯀꯩꯅꯣꯁꯦ ꯐꯣꯟꯁꯦ ꯊꯝꯕ ꯌꯥꯗꯕ꯭ꯔ ꯑꯃ ꯇꯧꯋ